ꯍꯜꯂꯣ ꯍꯜꯂꯣ ꯏ ꯎꯝ ꯍꯜꯂꯣ ꯍꯜꯂꯣ ꯎ ꯍꯜꯂꯣ ꯍꯜꯂꯣ
ꯑꯣ ꯇꯥꯏꯌꯦ ꯇꯥꯏ
ꯑ ꯇꯥꯈ꯭ꯔꯕ꯭ꯔꯥ
ꯑꯥ ꯑꯩꯒꯤꯗꯤ ꯇꯥꯕ꯭ꯔꯥ ꯉꯁꯥꯏꯗꯣ
ꯀꯩꯇꯧꯕ꯭ꯔꯥ ꯍꯧꯖꯤꯛꯇꯨ ꯅꯪꯒꯤ ꯅꯦꯠ ꯌꯥꯗꯕ꯭ꯔꯥ ꯑꯩꯒꯤ꫰ꯅꯦꯠ ꯌꯥꯗꯕ꯭ꯔꯥ ꯀꯣ
ꯑ ꯑꯩ ꯍꯧꯖꯤꯛꯇꯤ ꯋꯥꯏꯐꯥꯏ ꯑꯃꯨꯛꯀ ꯁꯝꯃꯦ ꯑꯅꯤꯃꯛ ꯁꯝꯃꯦ ꯅꯦꯁꯨ ꯍꯥꯡꯉꯤ ꯏꯐꯥꯏꯠꯇꯨ ꯁꯝꯃꯕꯅꯦ ꯑꯩꯗ ꯆꯥꯛ ꯆ ꯇꯣꯛꯂꯒ ꯀꯩꯅꯣ ꯑꯗꯨꯝ ꯍꯤꯞꯄꯒ ꯂꯩꯔ ꯃꯇꯝ ꯂꯦꯟꯐꯝ ꯂꯩꯇꯕꯅꯤꯅ ꯅꯪꯗꯤ
ꯑ ꯑꯩꯁꯨ ꯑꯗꯨꯝ ꯂꯩꯌꯦ ꯑꯁ ꯉꯔꯥꯡ ꯕꯣꯜ ꯌꯦꯡꯕꯒꯤ ꯊꯦꯡꯅ ꯍꯧꯒꯠꯂꯒ
ꯑ ꯑꯩ ꯕꯣꯜꯁꯨ ꯌꯦꯡꯗꯦ ꯊꯦꯡꯅꯥꯁꯨ ꯍꯧꯒꯠ
ꯑꯁ ꯉꯔꯥꯡꯗꯤ ꯅꯨꯡꯉꯥꯏꯕꯅꯦꯍꯦ ꯑꯩꯅ ꯁꯞꯄꯣꯔꯠ ꯇꯧꯕꯗꯨ ꯉꯝꯕꯅꯦꯍꯦ
ꯍ ꯑꯩꯗ ꯎꯝ ꯈꯪꯗꯦ ꯉꯔꯥꯡ ꯑꯩꯕꯨ ꯌꯦꯡꯒꯦ ꯇꯧꯔꯔꯕꯅꯦꯕ ꯑꯗꯣ ꯄꯨꯡ ꯕꯥꯔꯣ ꯐꯥꯎꯗꯤ ꯑꯗꯨꯝ
ꯌꯦꯡꯒꯅꯤ ꯍꯥꯏꯕ ꯅꯠꯇ꯭ꯔꯣ
ꯍꯣꯏ ꯉꯔꯥꯡ ꯌꯦꯡꯉꯦ ꯍꯥꯏꯔꯝꯕ ꯈꯟꯕꯅꯦꯕ ꯑꯩꯁꯨ ꯍꯌꯦꯡꯗꯤ ꯐꯖꯅ ꯍꯥꯏ ꯌꯦꯡꯗꯧꯅꯦ ꯁꯨꯇꯤ ꯂꯩꯕꯅꯤꯅꯥ ꯈꯜꯂꯒ ꯑꯃꯨꯛ ꯄꯨꯡ ꯕꯥꯔꯣ ꯐꯥꯎꯗꯤ ꯑꯗꯨꯝ ꯌꯥꯕꯅꯦꯕꯥ ꯑꯗꯨꯝ ꯄꯨꯡ ꯕꯣꯔꯣ ꯍꯦꯟꯂꯥ ꯍꯦꯟꯂꯥ ꯑꯁ ꯈꯪꯗꯦ ꯌꯥꯝ ꯇꯨꯝꯅꯤꯡꯕ ꯑꯗꯨꯒꯤ ꯎꯏꯔꯨꯕꯗ ꯑꯥ ꯂꯣꯏꯔꯦ ꯃꯤꯀꯞ ꯐꯥꯎ ꯊꯣꯛꯇ꯭ꯔꯦ ꯑꯩ ꯉꯁꯤ ꯍꯧꯒꯠꯄꯗꯣ ꯄꯨꯡ ꯇꯔꯥꯃꯥꯏ ꯍꯦꯜꯂꯝꯕꯅꯦ
ꯑꯣ ꯉꯁꯤ ꯍꯣꯂꯤꯗꯦꯔꯣ
ꯍꯣꯏ ꯉꯁꯤ ꯍꯣꯂꯤꯗꯦ ꯂꯩꯕꯒꯤ ꯀꯥꯡ ꯂꯩꯕꯗꯣ ꯑꯗꯨꯒꯤ
ꯑꯧ ꯅꯪ ꯍꯣꯁꯇꯦꯜꯗ ꯂꯩꯕ꯭ꯔꯣ
ꯑ ꯔꯦꯟꯗ ꯂꯩꯔꯥꯅꯣ ꯍꯣꯁꯇꯦꯜ ꯗꯥ ꯂꯩꯔꯣ
ꯑꯥ ꯅꯥꯊꯟ ꯂꯩꯕ꯭ꯔꯥ
ꯑ ꯏꯊꯟꯗꯥ ꯅꯠꯇꯦ
ꯎꯝ
ꯅꯪꯗꯤ ꯀꯩ ꯃꯊꯦꯜ ꯆꯥꯔꯒꯦ ꯉꯁꯤꯒꯤꯗꯤ
ꯑ ꯉꯁꯤꯗꯣ ꯉꯁꯤꯗꯤ ꯑꯩ ꯏꯟꯁꯥꯡ ꯊꯣꯡꯗ꯭ꯔꯦ ꯊꯦꯡꯅ ꯍꯧꯒꯠꯄꯒꯤ ꯎꯝ ꯑꯩꯈꯣꯏ ꯑꯟꯇꯤꯅ ꯏꯟꯁꯥꯡ ꯄꯨꯔꯛꯑꯦ ꯑꯗꯨ ꯆꯥꯈ꯭ꯔꯦ
ꯑꯣ ꯑꯩꯗꯤ ꯍꯧ ꯑꯁ ꯍꯥꯎꯔꯅꯦ ꯑꯗꯨꯗꯤ ꯑꯩꯗꯤ ꯍꯧꯒꯠ ꯄꯒ ꯆꯥꯛ ꯏꯟꯁꯥꯡ ꯂꯣꯏ ꯂꯣꯏꯁꯤꯜꯂꯝꯃꯦ ꯑꯗꯨꯒ ꯑꯗꯨꯝ ꯆꯥꯔꯦ
ꯑꯁ ꯑꯩꯁꯨ ꯉꯁꯤ ꯊꯦꯡꯕꯅꯦ ꯍꯧꯒꯠꯄ ꯑꯁ
ꯄꯨꯡ ꯀꯥꯌꯗꯥ ꯍꯧꯒꯠꯀꯦ
ꯑꫭ ꯎꯝ ꯑꯩꯗꯣ ꯉꯁꯤꯗꯣ ꯎꯝ ꯑꯩꯗꯤ ꯃꯣꯔꯅꯤꯡꯗ ꯇꯨꯏꯁꯟ ꯇꯧꯋꯦꯕꯀꯣ
ꯑꯣ
ꯑꯗꯨꯒꯤ ꯎꯝ ꯍꯧꯒꯠꯇ꯭ꯔꯁꯨꯀꯣ ꯃꯣꯏ ꯃꯃꯥꯈꯣꯏꯅ ꯍꯧꯗꯣꯛꯄ ꯂꯥꯛꯑꯦꯕ
ꯑꯥ
ꯃꯣꯏꯅ ꯃꯣꯏꯒꯤ ꯃꯣꯏꯒꯤ ꯁ꯭ꯀꯨꯜ ꯇꯥꯏꯃꯤꯡꯗꯣ ꯑꯩꯠꯇ ꯅꯦꯕꯀꯣ
ꯑꯥ
ꯑꯗꯨꯒ ꯑꯩꯅ ꯍꯧ ꯍꯧꯒꯠꯄꯗꯤ ꯎꯝ ꯁꯚꯦꯟ ꯐꯤꯐꯇꯤ ꯊ꯭ꯔꯤ ꯇꯥꯈ꯭ꯔꯕ
ꯑꯁ ꯂꯣꯏꯔꯦꯍꯦ
ꯄꯥꯍꯟꯗ꯭ꯔꯦ ꯑꯗꯨꯝ ꯔꯣꯇꯤꯟ ꯈꯜꯂꯒ ꯑꯗꯨꯝ ꯀꯨꯍꯟꯈ꯭ꯔꯦ ꯀꯗꯥꯏꯗꯒꯤ ꯇꯨꯝꯁꯨ ꯇꯨꯝꯗ꯭ꯔꯦ ꯉꯔꯥꯡꯗꯤ
ꯑꯥ ꯃꯤ ꯀꯌꯥ ꯇꯨꯏꯁꯥꯟ ꯂꯧꯒꯦ
ꯎꯝ ꯌꯥꯝꯗꯦꯗ ꯃꯉꯥ ꯐꯥꯏꯚ
ꯌꯥꯏꯅꯦ ꯑꯗꯨꯗꯤ
ꯍꯣꯏ ꯃꯣꯔꯅꯤꯡ ꯏꯚꯤꯅꯤꯡ ꯂꯧꯕꯅꯦꯕ ꯃꯣꯔꯅꯤꯡ ꯂꯧꯔꯣꯏꯒꯦ ꯍꯥꯏꯔ ꯁꯨꯡꯌꯥ ꯌꯥꯗꯕ ꯃꯣꯔꯅꯤꯡꯗꯤ ꯑꯩ ꯍꯦꯛ ꯉꯝꯗꯦꯕ ꯍꯧꯒꯠꯄꯗꯣ
ꯑꯥ
ꯑꯗꯨꯗꯤ ꯍꯧꯖꯤꯛ ꯑꯥ ꯀꯩꯅꯣ ꯇꯨꯝꯕ ꯃꯥꯜꯂꯦ ꯍꯤꯞꯄꯒꯥ
ꯍꯣꯏ ꯉꯁꯥꯏ ꯑ ꯍꯦꯛ ꯇꯨꯏꯁꯟ ꯂꯧꯕ ꯂꯣꯏꯔꯒ ꯑꯩꯗꯣ ꯑꯗꯨꯝ ꯇꯨꯝꯈ꯭ꯔꯦ ꯑꯦ ꯇꯨꯏꯁꯟ ꯑꯗꯨꯝ ꯔꯣꯟꯇꯤꯟ ꯈꯜꯂꯔꯒ ꯑꯃꯨꯛꯀ ꯇꯨꯝꯃꯦ ꯉꯥꯏꯍꯥꯛꯇꯪ ꯑꯗꯨꯒ ꯆꯥꯛ ꯆꯥꯈ꯭ꯔꯦ ꯑꯩꯈꯣꯏ ꯑꯟꯇꯤꯅ ꯏꯟꯁꯥꯡ ꯄꯨꯔꯛꯑꯥꯒ ꯑꯗꯨꯒ ꯑꯗꯨꯝ ꯀꯣꯜ ꯇꯧ ꯇꯧꯕ ꯅꯪꯉꯣꯟꯗ
ꯍꯣꯔꯦꯟ ꯉꯥꯏꯍꯥꯛ ꯀꯣꯏꯊꯣꯛꯁꯤꯔꯥ ꯑꯗꯨꯗꯤ
ꯑꯩꯔꯣ
ꯑ ꯀꯩꯅꯣ ꯈꯪ ꯈꯪꯗ ꯕꯥꯖꯔꯗꯔꯥ ꯀꯩꯅꯣ ꯋꯥꯀꯤꯡ ꯇꯥꯏꯄ ꯇꯥ ꯒꯨꯝꯕ ꯆꯠꯁꯦꯔꯥ
ꯅꯛꯂꯗꯤꯀꯣ ꯆꯠꯄ ꯌꯥꯕꯅꯦ
ꯑꯗꯨ ꯑꯣꯏꯔꯁꯨ ꯆꯠꯁꯤ ꯀꯩꯅꯣ ꯐꯣꯟꯗ ꯄꯥꯎ ꯐꯥꯑꯣꯅꯥꯔ ꯂꯣꯏ ꯂꯣꯏꯔꯕꯗꯨꯕꯨ ꯈꯪꯗꯦ ꯍꯧꯖꯤꯛ ꯍꯧꯖꯤꯛꯇꯤ ꯅꯨꯡꯁꯥ ꯌꯥꯝ ꯁꯥꯏ ꯍꯧꯔꯦꯟ ꯀꯩꯅꯣ
ꯈꯨꯃꯟ ꯂꯝꯄꯥꯛꯇ ꯑꯩ ꯂꯥꯛꯑꯗꯤ ꯑꯩꯗꯤ ꯂꯥꯞꯄꯦ ꯑꯩꯈꯣꯏꯅꯤ ꯂꯩꯕꯗꯣ
ꯑ ꯑꯗꯨꯅ ꯍꯣꯔꯦꯟ ꯄꯨꯡ ꯀꯌꯥꯗ ꯇꯨꯏꯁꯟ ꯑꯃꯨꯛ ꯇꯧꯗꯣꯏꯕ
ꯑꯩꯗꯤ ꯆꯥꯟꯗꯦꯜꯗ ꯂꯩꯔꯒ ꯅꯪꯅ ꯑꯥꯗ ꯂꯩꯔꯒ ꯀꯔꯤꯕꯥ
ꯅꯪ ꯑꯉꯥꯡ ꯇꯨꯏꯁꯟ ꯇꯧꯕꯗꯣ ꯄꯨꯡ ꯀꯌꯥꯗ ꯑꯣꯏꯒꯦꯕ
ꯑꯩꯗꯣ ꯑꯥ ꯅꯨꯃꯤꯗꯥꯡꯗꯔꯣ
ꯑꯥꯠ ꯑꯥ
ꯐꯣꯔꯒꯨꯝꯕ ꯊ꯭ꯔꯤ ꯊꯥꯔꯇꯤꯒꯨꯝꯕꯗ ꯍꯧꯋꯦ
ꯑꯣ ꯑꯗꯨꯗꯤ ꯑꯁ ꯀꯣꯏꯕ ꯌꯥꯔꯦꯅꯦ
ꯍꯣꯏ
ꯑꯗꯨꯁꯨ ꯅꯛꯑꯗꯤ ꯐꯥꯗꯣꯕ
ꯑꯗꯨꯅꯦ ꯑꯩ ꯑꯩ ꯑꯩꯗꯨꯀꯣ
ꯎꯝ
ꯎꯝ ꯑꯥꯒꯁꯇ ꯑꯥꯒꯁꯇ ꯂꯥꯛꯀꯅꯤꯕꯀꯣ ꯑꯗꯨꯗ ꯊꯦꯡꯅꯁꯦ
ꯑꯒꯥꯁ ꯗꯦꯠ ꯀꯌꯥꯗ
ꯑꯥ ꯑꯥꯒꯁꯀꯤ ꯀꯩꯅꯣꯗꯣ ꯗꯦꯠ ꯐꯤꯐꯇꯤꯟꯒꯨꯝꯕꯗꯣ ꯑꯗꯨꯗ ꯂꯥꯛꯀꯅꯤ ꯑꯗꯨꯗ ꯎꯝ ꯑꯩꯈꯣꯏ ꯑꯪꯀꯜꯈꯣꯏ ꯂꯩꯌꯦꯕ ꯑꯝ ꯑꯥ ꯑꯩꯈꯣꯏ ꯏꯅꯥꯎꯅꯨꯄꯤꯈꯣꯏ ꯃꯣꯏ ꯔꯦꯟ ꯍꯥꯡꯂꯒ ꯀꯣ
ꯑꯥ
ꯑꯗꯨꯗ ꯃꯣꯏꯅ ꯎꯝ ꯑꯩꯈꯣꯏꯗꯤ ꯀꯩꯅꯣ ꯌꯥꯝ ꯆꯣꯄꯤꯕ ꯁꯦꯀꯦꯟ ꯍꯦꯟꯗꯣ
ꯑꯣ ꯑꯩꯁꯨ ꯑꯗꯨꯝ ꯃꯔꯛ ꯃꯔꯛ ꯈꯟ ꯆꯠꯂꯦ
ꯑꯍꯥ ꯑꯥ ꯁꯤꯖꯟ ꯃꯥꯔꯀꯦꯠꯇꯣ ꯈꯪꯕ꯭ꯔꯥ
ꯑ ꯈꯉꯦ
ꯍꯣꯏ ꯑꯗꯨꯗ ꯑꯗꯨꯝ ꯆꯠꯂꯦꯕ ꯑꯈꯣꯏꯗꯣ ꯈ꯭ꯔꯤꯁꯃꯥꯁꯗ ꯑꯁ ꯑꯗꯨꯗ ꯐꯥꯔ꯭ꯁ ꯍꯦꯟ ꯍꯦꯟꯅꯗꯤ ꯁꯦꯀꯦꯟ ꯍꯦꯟꯅ ꯐꯖꯕꯅꯦꯍꯦ
ꯍꯣꯏ ꯐꯥꯔꯁ ꯇꯕꯨꯗꯤ ꯐꯖꯕ ꯌꯥꯝꯃꯦꯕ ꯃꯃꯟꯗꯣ ꯌꯥꯝ ꯋꯥꯡꯉꯦꯕ ꯐꯖꯕꯒꯩꯗꯤ
ꯑꯗꯣ ꯍꯧꯖꯤꯛ ꯁꯤꯖꯟꯗꯤ ꯐꯖꯕ ꯌꯥꯝ ꯂꯩꯌꯦꯅ
ꯂꯩꯔꯝꯗꯧ ꯃꯥꯜꯂꯦ ꯍꯣꯏ ꯈꯪꯗ꯭ꯔꯦ ꯍꯟꯗꯛꯇꯤ ꯆꯠꯇꯕ ꯀꯨꯏꯔꯦꯕꯣ ꯊꯥ ꯑꯅꯤ ꯑꯍꯨꯝꯒꯤ ꯃꯃꯥꯡꯗꯗꯤ ꯑꯗꯨꯝ ꯆꯠꯂꯦꯕ
ꯎꯝ ꯑꯗꯨꯅꯦ ꯑꯁ ꯑꯩꯈꯣꯏ ꯑꯩꯁꯨ ꯑꯗꯨꯗ ꯂꯩꯕ ꯀꯥꯟꯗꯀꯣ ꯑꯁ ꯑꯩꯈꯣꯏꯗꯤ ꯑꯁ ꯈꯟꯕꯁꯦꯀꯣ ꯋꯥꯕ ꯂꯩꯇꯦ ꯂꯩꯇ꯭ꯔꯕꯅꯤꯅ ꯎꯄꯥꯏ ꯂꯩꯇꯦ
ꯑꯗꯨꯗꯤꯅꯦ ꯅꯪ ꯂꯥꯛꯄ ꯃꯇꯝꯗ ꯍꯥꯏꯔꯣꯅꯦ ꯆꯠꯃꯤꯟꯅꯔꯁꯦ ꯑꯩꯗꯤ ꯄꯣꯛ ꯈꯟꯕ ꯀꯌꯥ ꯀꯩꯗꯧꯗꯦꯕ ꯅꯪꯅ ꯈꯟꯕ ꯍꯥꯏꯗꯧ ꯃꯥꯜꯂꯦ ꯑꯥ
ꯍꯣꯏ ꯂꯩꯕꯅꯦ ꯃꯤ ꯇꯟꯕꯒꯣꯏꯁꯨꯀꯣ
ꯎꯝ
ꯑꯗꯣ ꯑꯩꯗꯤ ꯎꯝ ꯑꯁ ꯋꯥꯕ ꯂꯩꯇꯦ ꯑꯩꯗꯤ ꯎꯝ ꯏꯁꯀꯦꯟ ꯍꯦꯟꯗꯤꯈꯣ ꯑꯥ ꯃꯅꯨꯡꯗ ꯃꯅꯨꯡꯗ ꯈꯜ ꯈꯜꯂꯒ ꯌꯥꯝ ꯐꯖꯕꯅꯦꯕ
ꯑꯥ ꯈꯪꯗꯦ ꯑꯩꯗꯤ ꯐꯖꯕꯗꯣ ꯈꯟ ꯍꯩꯇꯦꯕ
ꯐꯖꯕꯅꯦ ꯑꯗꯨ ꯎꯝ ꯏꯁꯗ ꯏꯆꯦ ꯑꯃ ꯂꯩꯌꯦꯕꯀꯣ
ꯎꯝ
ꯃꯥꯗꯤꯀꯣ ꯑꯗꯨꯝ ꯀꯩꯅꯣ ꯇꯧꯋꯦꯕ ꯑꯗꯨꯗ ꯑꯗꯨ ꯑꯗꯨꯝ ꯁꯤꯀꯦꯅꯦꯟꯒꯨꯝꯕ ꯀꯔꯤ ꯍꯥꯏ ꯃꯥꯗꯤ ꯌꯥꯝ ꯐꯖ ꯐꯖꯕ ꯈꯜꯂꯦ ꯃꯥꯅ ꯑꯗꯨꯝ ꯗ꯭ꯔꯦꯁ ꯇꯧꯊꯣꯔꯛꯄꯗꯣ
ꯑꯥ
ꯑꯁ ꯐꯖꯕ ꯖꯥꯠꯅꯦ ꯈꯪꯕ꯭ꯔꯥ ꯑꯗꯨ ꯂꯥꯁꯇ ꯑꯗꯨꯝ ꯑꯣꯏꯔꯝꯒꯅꯤ ꯁꯦꯀꯦꯟ ꯑꯗꯨꯝ ꯑꯣꯏꯔꯝꯒꯅꯤꯕ
ꯑꯣ ꯍꯣ ꯍꯣ ꯍꯣ
ꯐꯥꯔꯁ ꯌꯥꯝ ꯃꯥꯜꯂꯒ ꯃꯥꯗꯨ ꯌꯥꯝ ꯐ ꯃꯥꯗꯨ ꯃꯤꯁ ꯈꯣꯏꯁꯨ ꯑꯗꯨꯝ ꯂꯧꯋꯦꯕ ꯀꯣ ꯃꯥꯗꯤ ꯈꯟꯕ ꯍꯩꯏꯌꯦ ꯋꯥꯕ ꯁꯨꯛꯂꯩ ꯂꯩꯇꯦ ꯑꯩꯈꯣꯏꯗꯣ ꯑꯃꯔꯛ ꯎꯝ ꯑꯩꯈꯣꯏꯒꯤ ꯐꯦꯁꯇꯤꯚꯦꯜꯗꯣ ꯈꯪꯉꯤꯅꯀꯣ ꯑꯗꯨꯗ ꯑꯩꯈꯣꯏꯗꯨ ꯆꯠ ꯄꯅꯦꯕꯀꯣ ꯑꯥ ꯑꯩꯈꯣꯏ ꯈꯨꯟꯗꯒꯤ ꯑꯗꯨꯗ ꯆꯠꯄꯅꯦꯕ ꯏꯝꯐꯥꯜꯗ ꯑꯩꯈꯣꯏ ꯆꯠꯄꯗꯣ ꯎꯝ ꯑꯩꯈꯣꯏꯗꯣ ꯎꯝ ꯈꯟꯈ꯭ꯔꯦ ꯈꯟꯈ꯭ꯔꯦ ꯈꯟꯈ꯭ꯔꯦ ꯑꯗꯨꯒ ꯑ ꯑꯩꯗꯤ ꯃꯥꯗꯤ ꯄꯩꯁꯥ ꯌꯥꯝ ꯄꯥꯏ ꯄꯩꯁꯥꯗꯨ ꯌꯥꯝ ꯄꯥꯏꯗꯦꯕꯀꯣ
ꯎꯝ
ꯄꯩꯁꯥ ꯌꯥꯝ ꯄꯥꯏꯔꯒ ꯆꯠꯇꯦꯕ ꯎ ꯑꯗꯨ ꯑꯩꯈꯣꯏ ꯑꯩꯅ ꯑꯃꯨꯛꯀ ꯈꯔ ꯌꯥꯝꯅ ꯄꯥꯏꯌꯦꯕ ꯑꯗꯨ ꯄꯥꯏꯕꯗꯨ ꯌꯦꯡꯉꯣ ꯑꯩꯗꯤ ꯐꯖꯕꯁꯨ ꯀꯔꯤꯁꯨ ꯂꯩꯔꯛꯇꯦ ꯈꯪꯕ꯭ꯔꯥ ꯐꯥꯔꯁꯦ ꯂꯩꯕꯗꯨ ꯑꯗꯨꯒ ꯃꯥꯗꯤ ꯈꯪꯕ꯭ꯔꯥ ꯑꯗꯨ ꯄꯩꯁꯥꯁꯨ ꯌꯥꯝꯗꯦ ꯑꯗꯨꯒ ꯑꯥꯔꯣ ꯃꯥꯅ ꯈꯟꯕꯗꯤꯀꯣ ꯑꯁ ꯄꯨꯔꯥ ꯄꯥꯔꯁꯦꯟ ꯀꯠ ꯆꯥꯅꯤ ꯀꯃꯥꯏꯅ ꯈꯟꯕ꯭ꯔꯥ ꯈꯪꯗꯦ
ꯑꯩ ꯈꯪꯅꯤꯡꯉꯤ ꯑꯇꯩ ꯑꯗꯨꯝ꯫ ꯄꯣꯛꯍꯟꯕ ꯍꯩꯕ ꯃꯤ ꯃꯤ ꯌꯥꯝ ꯂꯩꯌꯦ ꯑꯗꯣ ꯑꯩꯗꯤ ꯍꯩꯇꯦꯅ
ꯑꯗꯨꯅꯤ ꯑꯩꯁꯨ ꯑꯗꯨꯃꯥꯏꯅ ꯇꯧꯋꯦ ꯒ꯭ꯔꯤꯔꯥ ꯑꯗꯨꯝ ꯑꯁ ꯈꯜ ꯍꯦꯛ ꯑ ꯑꯁ ꯐꯖꯕ ꯈꯟꯒꯦ ꯉꯁꯤꯗꯤ ꯑꯩ ꯌꯦꯡꯉꯣ ꯑꯗꯨꯝ꯫ ꯑꯣꯏꯔꯣꯏꯗꯕꯗꯣ ꯂꯩꯔꯣꯏ ꯍꯥꯏꯅ ꯇꯧꯒꯅꯤꯕꯀꯣ ꯆꯠꯄ ꯃꯇꯝꯗ ꯑꯗꯨꯝ ꯁꯦꯔꯥꯟ ꯇꯨꯔꯥꯟ ꯂꯩꯔꯒꯂꯥꯛꯀꯅꯤꯕ
ꯑꯗꯨꯗꯤ ꯑꯩꯈꯣꯏ ꯄꯨꯟꯅ ꯆꯠꯂꯀꯥꯟꯗ ꯀ ꯀꯩꯅꯣ ꯅ ꯅꯝꯃ ꯍꯥꯏꯔ
ꯑꯗꯨꯅꯦ ꯃꯤ ꯑ ꯄꯩꯁꯥ ꯌꯥꯝ ꯄꯥꯏꯕꯒ ꯄꯩꯁꯥ ꯌꯥꯝ ꯄꯥꯏꯗꯕꯒ ꯄꯩꯁꯥ ꯌꯥꯝ ꯄꯥꯏꯗꯕꯅ ꯍꯦꯟꯕꯅꯦ꯫ ꯂꯩꯕꯗꯨ ꯀꯔꯤꯁꯨ ꯀꯥꯟꯅꯗꯕꯅꯤ ꯌꯥꯝꯅ ꯄꯥꯏꯕꯗꯨ
ꯑꯗꯨ ꯅ ꯆꯠꯃꯤꯟꯅꯔꯗꯤ ꯅꯪꯒꯤꯁꯨ ꯈꯟꯕꯤꯌꯨ ꯍꯥꯏ ꯌꯥꯗ꯭ꯔꯥ
ꯑꯣ ꯃꯥꯒꯤ ꯑꯩꯈꯣꯏꯗꯨ ꯑꯗꯨꯗꯣ ꯈꯪꯕ꯭ꯔꯥ ꯎꯝ ꯑ ꯍꯣꯇꯦꯜꯗ ꯆꯥꯕꯅꯦꯕ ꯑꯩꯈꯣꯏꯗꯨ ꯄꯨꯡꯁ ꯑ ꯁꯚꯦꯟꯒꯨꯝꯕꯗꯒꯤ ꯂꯥꯛꯄꯅꯦꯕ ꯈꯪꯕ꯭ꯔꯥ ꯑꯗꯣ ꯑꯁ ꯃꯇꯝ ꯆꯪꯉꯦ ꯁꯤ ꯈꯟꯕꯗꯤ ꯑꯗꯣ ꯑꯩꯈꯣꯏꯅ ꯌꯨꯝ ꯍꯜꯂꯛꯄꯗꯤ ꯀꯥꯗꯥꯏꯗꯒꯤ ꯄꯨꯡ ꯀꯩꯅꯣ ꯇꯥꯈ꯭ꯔꯦ ꯑꯦꯠ ꯇꯥꯒꯦ ꯇꯧꯈ꯭ꯔꯦ
ꯃꯨꯠ ꯀꯩꯅꯣ ꯈꯪꯗꯦ ꯑꯗꯨꯝ ꯄꯨꯟ ꯈꯜꯂꯗꯤ ꯃꯇꯝ ꯇꯥꯈꯤꯕꯗꯣ ꯈꯪꯍꯧꯗꯕꯅꯤ
ꯃꯥꯏ ꯇ
ꯌꯥꯝ ꯀꯨꯏꯗꯀꯨ ꯑ ꯌꯥꯝ ꯀꯨꯏꯗꯕꯥ ꯌꯥꯝ ꯀꯨꯏꯗꯕ ꯇꯥꯏꯞꯇꯨꯗꯤ ꯇꯧꯋꯦꯕꯥ ꯑꯗꯨꯝ ꯄꯨꯡ ꯌꯦꯡꯉꯥꯗꯤ ꯌꯥꯝ ꯄꯨꯡꯗꯣ ꯃꯌꯥꯝ ꯃꯌꯥꯝ ꯇꯥꯖꯤꯜꯂꯦ ꯍꯥꯏꯔꯣ꯫
ꯍꯣꯏ ꯑꯗꯨꯃꯥꯏꯅ ꯇꯧꯕꯅꯦ
ꯅꯣꯏ ꯅꯣꯡꯃ ꯀꯣꯏꯕ ꯆꯠꯁꯦ ꯑꯩꯈꯣꯏ ꯑꯩꯈꯣꯏ
ꯑ ꯆꯁ
ꯍꯣꯏ ꯈꯨꯟꯗꯁꯨ ꯀꯣꯏꯔꯛꯑꯣ
ꯃꯈꯜꯗꯣ ꯑꯁ ꯌꯥꯝ ꯂꯥꯞꯄꯦꯅꯦ ꯆꯪꯕ ꯌꯥꯒꯗ꯭ꯔꯥꯅꯦ
ꯨꯝ
ꯅ ꯐꯣꯟꯟꯗ ꯆꯪꯕꯩ ꯌꯥꯒꯦꯔ
ꯌꯥꯔꯗꯤ ꯌꯥꯏ ꯍꯣꯏ ꯈ꯭ꯔꯤꯁꯃꯥꯁꯀꯨꯝꯕꯗ ꯑꯗꯨꯝ ꯂꯥꯛꯑꯦꯕ ꯑ ꯀꯣꯏꯕꯗꯣ ꯏꯃꯥꯟꯅꯕꯤ ꯈꯣꯏꯗꯣ
ꯑꯝ ꯑꯗꯨꯗꯤ ꯑꯩꯁꯨ ꯂꯥꯛꯇꯥꯔꯦ ꯑꯗꯨꯗꯤ ꯑꯩꯈꯣꯏꯗ ꯍꯥꯟꯅ ꯂꯥꯛꯑꯣ ꯅꯣꯏꯗ ꯑꯃꯨꯛ ꯆꯠꯅꯕ꯫
ꯍꯥꯥ
ꯑꯩꯈꯣꯏ ꯑ ꯅꯠꯇꯦ ꯑꯗꯨꯗꯤ ꯅꯣꯏꯗ ꯈ꯭ꯔꯤꯁꯃꯥꯁ ꯇꯧꯔꯁꯤ ꯑꯩꯈꯣꯏꯗ ꯑꯗꯨ ꯑꯃꯨꯛ ꯅꯤꯎꯌꯥꯔ ꯇꯧꯔꯁꯤꯀꯣ
ꯌꯥꯕꯖꯥꯅꯤ ꯑꯗꯨꯁꯨ꯫
ꯅ꯭ꯌꯨ ꯌꯥꯔ ꯂꯣꯏꯔ ꯃꯇꯨꯡꯗ ꯂꯩꯀꯥꯏꯒꯤ ꯀꯨꯝꯍꯩ ꯑꯃ ꯂꯩꯕꯅꯦꯕ ꯑꯩꯈꯣꯏꯗꯗꯤ ꯑꯗꯨꯁꯨ ꯄꯨꯟꯅ ꯌꯥꯎꯔꯒ ꯄꯨꯟꯅ ꯊꯣꯛꯈ꯭ꯔꯁꯦꯕ
ꯑꯁ ꯅꯨꯡꯉꯥꯏꯒꯅꯤ ꯑꯗꯨ ꯅꯣꯏꯗꯤ ꯎꯝ ꯑꯁꯤꯒꯨꯝꯕꯗꯣ ꯇꯧꯗ꯭ꯔꯥ ꯎꯝ ꯅꯣꯏ ꯖꯥꯠ ꯂꯣꯏꯅꯃꯛ ꯀꯩꯅꯣ ꯇꯧꯕꯗꯨ ꯄꯨꯜꯂꯒ ꯏꯁꯄꯣꯔꯠꯀꯨꯝꯕ ꯑꯗꯨꯒ ꯃꯤꯁꯀꯨꯝꯕ ꯈꯟꯕꯗꯨ ꯇꯧꯕ꯭ꯔꯥ
ꯈ꯭ꯔꯤꯁꯃꯥꯁꯇ
ꯈ꯭ꯔꯤꯁꯃꯥꯁ ꯅꯠꯇꯕꯤꯗ ꯑꯩꯈꯣꯏ ꯖꯥꯠ ꯍꯣꯏ ꯍꯣꯏ꯫ ꯅꯣꯏ ꯈꯨꯟ ꯉꯛꯇ ꯅꯠꯇꯕꯤꯗ ꯅꯣꯏ ꯖꯥꯇꯤ ꯂꯣꯏꯅ ꯄꯨꯟꯕꯗꯣ
ꯑꯩꯈꯣꯏꯗ ꯄꯨꯟꯂꯝꯅꯤꯌꯦ
ꯎꯝ ꯅꯪ ꯌꯥꯎꯗꯕ꯭ꯔꯥ
ꯑꯦ ꯑꯩ ꯑꯗꯨꯒꯨꯝꯕ ꯐꯦꯁꯇꯤꯚꯦꯜꯗꯨꯗꯤ ꯑꯩ ꯌꯥꯎ ꯆꯠꯗꯦ ꯍꯧꯖꯤꯛ ꯐꯥꯎꯗꯤ
ꯆꯞ ꯃꯥꯅꯩꯌꯦ
ꯀꯩꯅꯣ ꯅꯣꯏ ꯅꯣꯏꯗ ꯆꯠꯂꯗꯤ ꯀꯩꯅꯣ ꯑꯁꯤ ꯇꯝꯄꯥꯛꯇ ꯍꯥꯟꯅ ꯂꯥꯛꯑꯣ ꯑꯩ ꯅꯣꯏ ꯂꯩꯐꯝ ꯃꯐꯝꯗꯧ ꯈꯪꯗꯦꯕ ꯑꯗꯣ ꯁꯤ ꯇꯝꯄꯥꯛꯇ ꯂꯩꯔꯒ ꯀꯩ ꯀꯩꯅꯣ ꯈ꯭ꯔꯤꯁꯃꯥꯁꯀꯤ ꯈꯟꯕ ꯌꯥꯕ ꯈꯜꯂꯒ ꯄꯨꯟꯅ ꯆꯠꯃꯤꯟꯅꯗꯕ
ꯑꯗꯨꯅꯦ ꯑꯗꯣ ꯑꯩꯈꯣꯏꯅ ꯂꯥꯛꯄ ꯅꯨꯃꯤꯠꯇꯤ ꯎꯝ ꯑꯩꯈꯣꯏꯅ ꯂꯥꯛꯄ ꯅꯨꯃꯤꯠꯇꯤ ꯑꯩꯈꯣꯏꯗ ꯑꯩꯈꯣꯏꯗ ꯍꯥꯟꯅ ꯂꯥꯛꯑꯣ ꯎꯝ ꯑꯩꯈꯣꯏꯅ ꯑꯗꯨꯗ ꯂꯥꯛꯄꯗꯣ ꯑꯩꯈꯣꯏꯗ ꯑꯣꯏꯅ ꯆꯥꯛ ꯆꯥꯁꯤꯕ ꯑꯩꯈꯣꯏꯗ ꯍꯥꯏꯕꯗꯤ ꯑ ꯑꯩꯅ ꯂꯥꯛꯀꯗꯧꯕ ꯃꯐꯝꯗꯨ